ꯍꯜꯂꯣ
ꯍꯂꯣ
ꯕ꯭ꯔꯣ ꯉꯅꯨꯡꯥꯏ ꯋ
ꯆꯦ ꯅꯪ ꯍꯧꯖꯤꯛ ꯀꯩꯗꯧꯔꯤꯒꯦ
ꯑꯩ ꯍꯧꯖꯤꯛ ꯆꯥꯛ ꯇꯣꯛꯄꯅ ꯍꯥꯏꯥꯏꯔꯤꯦ
ꯑꯣ ꯑ ꯉ ꯁꯥꯏ ꯐꯤꯕꯤꯖ ꯆꯂ ꯒꯤ ꯋꯥꯔꯤ ꯂꯤꯔꯛꯀꯦ
ꯎꯝ ꯏꯔꯣꯗꯤ ꯏꯔꯣ ꯇꯥꯒꯦ
ꯍ ꯑꯗꯨꯕꯨꯔꯣ ꯈꯪꯕ꯭ꯔꯥ ꯑꯩꯈꯣꯏꯅꯦ ꯉꯁꯤꯁꯦ ꯑꯗꯨ ꯑꯗꯨꯁꯨ ꯌꯥꯎꯋꯦꯕꯀꯣ ꯑꯩꯈꯣꯏꯅ ꯆꯠ ꯑꯗꯣ ꯑꯗꯨꯗꯨꯒꯤꯅꯦ ꯂꯥꯡꯗꯕꯤꯗ ꯑꯗꯨ ꯇꯃꯤꯅ ꯎꯟ ꯋꯥ ꯆꯠꯂ ꯆꯠꯂꯤꯁꯦꯀꯣ ꯑꯗꯒꯤ ꯍꯥꯏꯁꯨꯅꯦ ꯁꯥꯟꯗ ꯄꯥ ꯑꯩꯈꯣꯏꯁꯦ ꯃꯃꯥꯡꯗ ꯍꯥꯏꯗꯤ ꯃꯥ ꯑꯗꯨꯝ ꯊꯝꯕꯩ ꯃꯃꯥꯡꯗ ꯊꯝꯕ ꯍꯩꯅꯕꯒꯤ ꯃꯃꯥꯡꯗ ꯐꯝꯗꯣꯏꯅꯦꯕꯀꯣ ꯑꯗꯨꯗꯨꯒ ꯃꯥꯅ ꯅꯣꯏ ꯃꯅꯨꯡꯗ ꯀꯨꯝꯃꯨ ꯑꯩ ꯁꯤꯗ ꯐꯪꯈꯤ ꯍꯥꯏ ꯑꯗꯩ ꯐꯪꯈ꯭ꯔꯦ ꯁꯟꯇꯣꯛꯑꯒ ꯐꯪꯒ꯭ꯔꯤ ꯃꯥꯁꯤꯦ ꯎ
ꯀꯗꯔꯕ
ꯍꯣꯏ ꯍꯪꯁꯤ ꯅꯪ ꯅꯪ ꯉꯃꯨꯂ ꯌꯥꯔꯦ
ꯑꯁ ꯉꯁꯤꯁꯦ ꯑꯩꯕꯦꯝꯃꯛ ꯑꯩꯁꯦ ꯄꯨꯡꯅꯦ ꯑꯥ ꯃꯔꯤ ꯃꯈꯥꯏ ꯈꯔ ꯍꯦꯛ ꯍꯧꯒꯂꯦ ꯑꯗꯨꯒ ꯑ ꯁꯤꯁꯤ ꯀ꯭ꯂꯥꯁ ꯆꯠꯂꯦ ꯄꯨꯡ ꯃꯉꯥ ꯃꯈꯥꯏ ꯇꯥꯔꯛꯄ ꯁ꯭ꯋꯥꯏꯗ ꯑꯗꯨꯒ ꯂꯣꯏꯔꯦ ꯀ꯭ꯂꯥꯁꯁꯤ ꯂꯣꯏꯔꯒ ꯏꯃꯥꯟꯅꯕꯤꯒꯤ ꯑꯃꯨꯛ ꯕꯖꯥꯔ ꯆꯧꯁꯤꯅ ꯆꯠꯂꯨꯔꯦ ꯍꯜꯂꯛꯑꯦ ꯆꯦ ꯂꯤꯟꯗꯥꯑꯒ ꯑꯁ ꯀꯣꯏ ꯑꯗꯨꯝ ꯄꯣꯠ ꯀꯩꯀꯩ ꯑꯁ ꯕꯥꯔꯒꯦꯅꯤꯡ ꯇꯧꯕꯗ ꯇꯧꯕꯗ ꯇꯧꯕꯗꯗꯒꯤꯩ ꯈꯗꯥꯛ ꯆꯣꯛꯊꯔꯒ ꯍꯜꯂꯦ ꯈꯔ ꯏꯅꯔꯖꯤ ꯂꯣꯁ ꯑꯣꯏꯕꯒ ꯄꯨꯡꯄꯠ ꯄꯠꯂꯦꯕꯒꯤ ꯃꯅꯨꯡꯗꯗꯤ ꯇꯨꯝꯍꯧꯗꯦ ꯑꯩꯗꯤ
ꯋꯥꯕꯟꯁꯤ
ꯅꯪ ꯀꯩ ꯌꯦꯟꯖꯥꯡ ꯆꯥꯒꯦ
ꯍꯣꯏ ꯃꯥꯏ ꯆꯥꯏꯌꯦꯦ ꯅꯣꯏꯗꯤ
ꯑꯩꯗꯤ ꯆꯥꯛ ꯆꯥꯗ꯭ꯔꯤꯌꯦ
ꯑꯣ ꯑꯩꯣꯏ ꯅꯪ ꯉꯜꯂꯦ
ꯁꯒꯂꯤ ꯃꯁ ꯌꯥꯎꯋꯦ ꯑꯩꯈꯣꯏꯒꯤꯗꯤ
ꯑꯣ ꯅꯣꯏ ꯊꯣꯡꯖꯩꯔꯕ ꯑꯦꯛꯁꯇ꯭ꯔꯥ
ꯑꯥ
ꯑꯣ ꯑꯩꯈꯣꯏꯗꯤ ꯑꯩꯈꯣꯏ ꯀꯩ ꯀꯥꯗ ꯑꯩꯈꯣꯏ ꯑꯍꯨꯝꯇꯪ ꯂꯩꯌꯦ ꯑꯅꯤ ꯑꯃ ꯆꯠꯈ꯭ꯔꯦ ꯑꯦꯂꯦꯅꯥꯁꯨ ꯆꯠꯈ꯭ꯔꯦꯁꯨ ꯆꯠꯈ꯭ꯔꯦ
ꯀꯥ ꯀꯥꯂ ꯂꯩ ꯄꯨꯖꯤꯌꯥ
ꯦꯅꯧꯕꯗꯣ ꯆꯦꯔꯣꯅꯤꯅꯦ ꯑꯗꯨꯒ ꯒ ꯁ
ꯇꯖꯤꯦꯖ ꯍꯕ
ꯆꯈ꯭ꯔꯦ ꯃꯥꯗꯨꯣ ꯀꯩꯅꯣꯗ ꯆꯠꯈꯤꯕꯅꯦꯕ ꯑ ꯀꯩꯔꯤꯕ ꯑꯣ ꯄ ꯆꯤꯡ ꯀꯥꯕ ꯆꯠꯈꯤꯕꯅꯦꯕꯀꯣ ꯑꯗꯨ ꯍꯜꯂꯛꯑꯔꯣꯏꯅ ꯍꯥꯏꯔꯕ
ꯀꯔꯝ ꯀꯥꯟꯅꯣ ꯑꯣ ꯉꯁꯥꯏ ꯅꯠꯇ꯭ꯔ ꯃꯥꯏ ꯊꯦꯡꯅꯔꯝꯕꯗꯨꯕꯣ ꯃꯣꯏꯗ ꯍꯜꯂꯛꯄꯗꯅꯦ ꯑꯩꯒ ꯁꯤꯗ ꯀꯩꯗ ꯗꯣꯃꯤꯇꯣꯔꯤꯗ ꯊꯦꯡꯅꯔꯝꯕꯅꯤ
ꯎꯝ
ꯅꯪꯕꯨ ꯍꯤꯞꯄꯤꯔꯣ ꯇꯨꯝꯕꯤꯔꯣ ꯎꯝ ꯎꯝ
ꯑꯩ ꯎꯞꯄꯤꯤꯑ
ꯑꯣꯄꯌꯥ
ꯑꯪ
ꯊꯝꯃꯨ ꯌꯥꯗ꯭ꯔꯥ
ꯐꯪꯅꯤꯡꯗꯤꯌꯦ
ꯑꯩ ꯁꯤꯔꯦ ꯅꯪ ꯋꯥꯔꯤꯁꯨ ꯂꯩꯁꯜꯂꯛꯇ꯭ꯔꯦ ꯅꯪꯗꯤ ꯀꯗꯧꯅꯣ ꯎꯞꯄꯤꯔꯣ ꯐꯝꯃꯤꯔꯣ ꯇꯨꯝꯕꯤꯔꯣ ꯅꯪ ꯃꯄꯥꯟ ꯂꯩꯕ꯭ꯔꯣ
ꯑꯩ ꯀ ꯑꯗꯨ ꯂ ꯂꯩ ꯀꯗ
ꯑꯣ
ꯃꯗꯤ
ꯑꯩꯁꯨ ꯀꯥꯗ ꯂꯩ ꯑꯩ ꯐꯃꯨꯡꯗ ꯂꯩ ꯎꯞꯄꯤ ꯍꯥꯏꯔꯒ ꯀꯗꯥꯏꯗ ꯎꯞꯇꯣꯔꯤꯒꯦ ꯑꯩ ꯃꯄꯥꯟ ꯊꯣꯛꯑꯒ ꯎꯞꯇꯣꯏꯔꯕ
ꯑꯁ ꯈꯪꯗꯦ ꯏꯕꯦꯝ ꯋꯥ ꯏꯕꯦꯝꯅꯦ ꯑꯩꯁꯨ ꯍꯌꯦꯡꯅꯦ ꯑꯥ ꯑꯃꯨ ꯉꯝꯅ ꯍꯧꯒꯠꯂꯛ ꯆꯠꯇꯣꯏꯅꯦ ꯑꯩ ꯍꯌꯦꯡ ꯌꯥꯝ ꯆꯠꯂꯅꯤꯌꯦꯦ
ꯍꯌꯦꯡ ꯆꯠꯂꯅꯤꯌꯦ
ꯑꯥ
ꯑꯩ ꯑꯁ ꯑꯩꯁꯨ ꯉꯁꯥꯏ ꯂꯩꯍꯧꯔꯒꯦ ꯇꯧꯕꯅꯦꯕ ꯀꯛꯆꯤꯡꯒꯖꯥ ꯏꯃ ꯀꯛꯆꯤꯡꯗ ꯆꯠꯄ ꯈꯨꯋꯥ ꯑꯃ ꯈꯪꯉꯕ꯭ꯔꯥ ꯕꯤꯖꯤꯠ ꯌꯨꯝꯅꯦ ꯈꯪꯉꯕ꯭ꯔꯥ ꯑꯩꯈꯣꯏꯁꯦ ꯌꯨꯝ ꯃꯉꯥ ꯃꯤ ꯑꯍꯥꯟꯕꯗꯦꯝ ꯍꯥꯏꯕꯣ ꯌꯨꯝ ꯃꯉꯥ ꯚꯖꯤꯠ ꯇꯧꯧꯕ ꯇꯧꯔꯒ ꯀꯩꯅꯣ ꯇꯧꯗꯣꯏꯅꯦꯅ ꯍꯥꯏꯗꯣꯏꯅꯦꯕꯀꯣ ꯑꯗ ꯌꯣꯒ ꯑ ꯀꯩꯅꯣ ꯇꯧꯋꯦꯕ ꯑꯩꯈꯣꯏꯁꯦ ꯃꯉꯥ ꯂꯣꯏꯔꯦ ꯑꯗꯨꯗꯨꯒ ꯑꯩꯈꯣꯏꯁꯦ ꯕꯁꯇꯒ ꯀꯥꯔꯒ ꯑꯩꯈꯣꯏꯅ ꯍꯥꯟ ꯍꯥꯟꯅ ꯂꯣꯏꯕ ꯀꯌꯥꯗꯤ ꯅꯨꯡꯉꯥꯏꯔꯦꯒ ꯐꯝꯃꯒ ꯂꯩꯔꯦ ꯑꯗꯣ ꯉꯍꯥꯛ ꯂꯩꯔꯒ ꯐꯣꯟ ꯇꯧꯔꯛꯑꯦ ꯅꯣꯏ ꯂꯣꯏꯅꯔꯕ ꯅ ꯍꯪꯉꯦꯕ ꯑꯗꯨꯗꯨꯒ ꯂꯣꯏꯗ꯭ꯔꯤ ꯑꯃ ꯋꯥꯠꯂꯤ ꯆꯠꯂꯤ ꯍꯥꯏ ꯅꯣꯏ ꯀꯌꯥ ꯆꯠꯀꯦ ꯍꯥꯏ ꯅꯤꯄꯥꯥꯟ ꯇꯔꯦꯠ ꯅꯤꯄꯥꯜ ꯇꯔꯥ ꯆꯠꯂꯤ ꯍꯥꯏꯒꯅꯔꯦꯅꯦꯍꯦ ꯍꯥꯥ ꯍꯥꯏꯔꯦ ꯍꯥꯏꯔꯦ ꯃꯦꯝꯅ ꯌꯥꯝ ꯖꯕꯗ ꯇꯔꯥ ꯃꯦꯝꯅ ꯇꯔꯥꯃꯨꯛꯇꯤ ꯆꯠꯂꯅ ꯌꯥꯝꯗ꯭ꯔꯕꯗ ꯅꯤꯄꯥꯟꯃꯨꯛꯇꯤ ꯁꯨꯍꯜꯂꯣꯅ ꯈꯣꯠꯂꯣꯅ ꯍꯥꯏꯔꯛꯑꯦ ꯑꯗꯒꯤ ꯑꯩꯈꯣꯏꯁꯦ ꯑꯃꯨꯛ ꯕꯁꯇ ꯀꯨꯝꯊꯔꯦ ꯑꯗꯨꯒ ꯑꯃꯨꯛ ꯆꯠꯂꯤꯅꯤ ꯈꯥꯡꯕ꯭ꯔꯥ
ꯠꯦ ꯑꯗꯨꯝ ꯃꯤ ꯃꯤꯗꯤ ꯑꯗꯨꯝ ꯐꯖꯅ ꯇꯧꯔꯛꯄ꯭ꯔꯣ ꯋꯦꯜꯀꯝꯗꯣ
ꯑꯪ ꯇꯧꯔꯦ ꯑꯩꯈꯣꯏꯗꯗꯤ ꯂꯣꯏ ꯇꯧꯔꯤꯑꯦ ꯑꯇꯣꯞꯄ ꯃꯤꯗꯗꯤ ꯑꯥ ꯃꯤ ꯂꯩꯕ꯭ꯔꯣ ꯌꯨꯝꯁꯨꯕ ꯃꯤ ꯂꯩꯕ꯭ꯔꯣ ꯀꯥꯏ ꯍꯪꯕ꯭ꯔꯦ ꯀꯅꯥ ꯌꯥꯝ ꯀꯍꯧꯔꯦ ꯍꯥꯏꯗꯤ
ꯍꯦꯒꯦꯅꯤꯗꯤ ꯄꯅꯕꯨ ꯅꯣꯏ ꯗꯣ ꯈꯥ ꯆꯂꯤꯁꯦ
ꯍꯥꯥ
ꯀꯩ ꯃꯇꯥꯡꯗꯅꯣꯕ
ꯑꯗꯨꯝ ꯀꯩꯅꯣ ꯇꯧꯔꯤꯕ ꯍꯥꯏꯗꯤ ꯃꯣꯏ ꯀꯛꯆꯤꯡ ꯂꯣꯝꯗ ꯂꯩꯕ ꯀꯥꯟꯗ ꯀꯃꯥꯏ ꯀꯃꯥꯏ ꯇꯧꯒꯦ ꯈꯣꯠꯀꯦꯅ ꯍꯥꯏꯕꯒꯤ
ꯑꯣ
ꯅꯨꯡꯉꯥꯏꯕ꯭ꯔꯥ ꯃꯐꯝꯗꯨ ꯅꯨꯡꯉꯥꯏꯕ꯭ꯔꯥ ꯀꯩꯅꯣ ꯀꯧꯏ ꯏꯟꯀꯝꯗ ꯑꯗꯩꯗꯤ ꯂꯥꯛꯏꯕ ꯏꯟꯀꯝꯗꯨꯅ ꯃꯅꯨꯡ ꯀꯣꯟꯅꯕ꯭ꯔꯥ ꯈꯣꯠꯄ꯭ꯔꯥ ꯑꯗꯨꯗꯩꯗꯤ ꯑꯗꯨꯒ ꯑꯁ ꯆꯥꯎꯈꯠꯠꯇꯕ ꯀꯣꯏꯁꯟ ꯉꯥꯛꯇꯅꯤ ꯃꯤꯡ ꯃꯤ ꯌꯨꯝ ꯃꯉꯥꯗꯣ ꯍꯪꯕ ꯂꯣꯏꯔꯒ ꯑꯇꯣꯞꯄꯗꯨꯗꯤ ꯃꯤꯡꯅꯦ ꯆꯍꯤꯅꯦ ꯏꯟꯀꯝꯅꯦ ꯑꯗꯨ ꯈꯛꯇꯪ ꯍꯪꯉꯒ ꯂꯣꯏꯁꯤꯜꯂꯛꯄꯅꯦ
ꯀ ꯀꯨꯏꯗꯅꯦ ꯀꯣꯗꯌꯥ
ꯑ ꯑꯗꯨ ꯅꯕ꯭ꯔ ꯑꯗꯨ ꯂꯣꯏꯔꯛꯄꯗ ꯄꯨꯡ ꯕꯥꯔꯣ ꯆꯞ ꯆꯥꯅ ꯇꯥꯔꯦꯕꯀꯣ ꯆꯞ ꯆꯥꯅ ꯇꯥꯔꯦ ꯑꯗꯨꯗꯒꯤ ꯑꯩꯈꯣꯏꯁꯦ ꯀꯩꯅꯣ ꯇꯧꯗꯣꯏꯅꯦꯕ ꯎꯝ ꯀꯔꯤ ꯑꯥ ꯐꯩꯁꯦ ꯆꯤꯡ ꯀꯥꯗꯣꯏꯅꯦꯕ ꯑꯃ ꯀꯛꯆꯤꯡꯒꯤ ꯏꯔꯥꯡ ꯆꯤꯡꯗꯣ ꯌꯥꯝ ꯉꯝꯗ꯭ꯔꯥ ꯄꯨꯡ ꯕꯥꯔꯣ ꯇꯥꯕꯗꯨꯗꯅꯦ ꯃꯦꯝ ꯍꯣꯏꯗꯤ ꯉꯁꯥꯏꯅ ꯃꯣꯏꯗꯤ ꯌꯧꯕꯒ ꯑꯗꯨꯝ ꯀꯥꯈ꯭ꯔꯕꯅꯦꯕ ꯒꯥꯔꯤꯅ ꯊꯤꯡꯀꯠꯂꯤꯌꯦ ꯀ ꯒꯥꯔꯤ ꯅ ꯀꯂꯒ ꯀꯥꯒꯤ ꯑꯗꯨꯗꯅꯦ ꯃꯣꯏꯁꯦ ꯀꯔꯤ ꯎ ꯃꯣꯏꯒꯤ ꯄꯣꯠꯁꯦ ꯑꯃꯨꯛ ꯍꯨꯠꯇꯣꯛꯑꯝꯃꯕ ꯑꯗ ꯑꯩꯈꯣꯏꯗ ꯄꯨꯈꯠꯍꯜꯂꯤ ꯄꯨꯡ ꯕꯥꯔꯣ ꯆ ꯆ ꯉꯁꯤ ꯅꯨꯡꯁꯥꯁꯨ ꯁꯥꯗ꯭ꯔꯥ ꯍꯣꯏ ꯇꯧꯖꯍꯅꯤꯡꯕꯕꯁꯤꯅꯣꯕ ꯑꯩꯗꯤꯒ ꯍꯛꯆꯥꯡꯒ ꯉꯥꯡꯉꯒ ꯃꯤ ꯃꯥꯔ ꯎꯗ꯭ꯔꯣꯅꯤ
ꯑꯩꯁꯨꯅꯦꯕꯦꯝꯈꯩꯁꯦ ꯃꯨꯁꯨꯛ ꯀꯃꯨꯔꯒ ꯃꯤ ꯃꯥꯟꯗ꯭ꯔ ꯍꯧꯁꯦ
ꯑ ꯑꯗꯨ ꯆꯥꯛ ꯆꯕꯗ ꯆꯥ ꯆꯥꯕꯗꯨꯗꯅꯦ ꯈꯪꯉꯕ꯭ꯔꯥ ꯋꯥꯁꯨ ꯆꯥꯏ ꯋꯥꯊꯤꯁꯨ ꯋꯥꯊꯤꯒ ꯆꯥꯔ ꯋꯥꯊꯤꯒ ꯉꯥꯡ ꯉꯥꯡꯉ ꯆꯥꯕꯒꯤ ꯀꯌꯥꯗꯤ ꯍꯥꯎꯔꯦ
ꯀꯩꯟꯖꯥꯡ ꯆꯥ ꯍꯂ
ꯌꯥꯝ ꯑꯍꯥꯎꯕ ꯃꯄꯪ ꯉꯥꯛꯇ ꯄꯨꯔꯛꯑꯦꯕꯀꯣ ꯀ ꯑꯗꯨꯗꯨꯒꯤ ꯑꯁ
ꯀꯩꯅꯣ ꯍꯥꯏꯗꯤ ꯑꯍꯥꯎꯕ ꯍꯥꯏꯗꯤ ꯀꯩ ꯆꯥꯡꯅꯣ ꯀꯩꯅꯣ
ꯑꯦꯟꯖꯥꯡ ꯄꯨꯔꯛꯀꯦ ꯁꯤꯡꯖꯨ ꯄꯣꯔꯛꯑꯦ ꯑꯗꯨꯗꯒꯤꯗꯤ ꯆꯧ ꯄꯣꯔꯛꯑꯦ ꯑꯗꯨꯗꯒꯤꯗꯤ ꯑꯩꯅ ꯑꯆꯥꯄꯣꯠ ꯉꯥꯛꯇ ꯄꯨꯔ ꯆꯠꯂꯦ ꯑꯗꯗꯒꯤꯗꯤ ꯄꯨꯅꯔꯛꯄꯗꯣ ꯍꯋꯥꯏ ꯑꯃ ꯑꯉꯧꯕꯤꯗꯣ ꯄꯨꯔꯛꯑꯦ ꯑꯗꯨ ꯑꯗꯒꯤꯗꯤ ꯑ ꯄ꯭ꯂꯥꯎ ꯄꯔꯛꯑꯦ ꯀꯩ ꯀꯩꯅꯣ ꯑꯗꯨꯈꯩꯗꯣ ꯄꯨꯔꯛꯄ꯭ꯔꯥ ꯌꯦꯔꯨꯝ ꯀꯩꯀꯩ ꯑꯁ
ꯎꯝ ꯅꯣꯏ ꯆꯥꯕꯗꯤ ꯀꯃꯥꯏꯅ ꯇꯧꯒꯦ ꯍꯥꯏꯗꯤ ꯄꯨꯂꯞ ꯄꯨꯂꯞ ꯆꯥꯕ꯭ꯔꯥ ꯅꯠꯇ꯭ꯔꯒ ꯍꯗꯤ
ꯑ ꯑꯩꯈꯣꯏ ꯒ꯭ꯔꯨꯞ ꯒ꯭ꯔꯨꯞ ꯍꯥꯏꯖꯤꯟꯅꯔꯒ ꯑꯩꯈꯣꯏ ꯑꯩꯈꯣꯏ ꯄꯨꯟꯕ ꯃꯁꯦꯟꯒꯩꯗꯣ ꯆꯥꯃꯤꯟꯅꯩ
ꯎꯝ ꯎꯝ ꯇ ꯇꯤꯃꯁ ꯍꯗ
ꯑꯩꯈꯣꯏ ꯃꯦꯝꯅ ꯈꯥꯏꯗꯣꯛꯄ ꯇꯤꯝ ꯅꯠꯇꯕ ꯑꯩꯈꯣꯏ ꯁꯦꯝꯖꯕ ꯇꯤꯝꯗꯣ
ꯑꯣ ꯏꯁꯥꯅ ꯁꯦꯝꯖꯕ
ꯑꯗꯩꯗꯤ ꯑꯁ ꯃꯤ ꯃꯣꯏꯗ ꯈꯪꯉꯕ꯭ꯔꯥ ꯇꯨꯝꯃꯒ ꯂꯩꯊꯣꯛꯈ꯭ꯔꯤꯅꯦꯕ ꯄꯨꯡ ꯑꯍꯨꯝꯗꯒꯤ ꯆꯠꯂꯁꯦ ꯑꯗꯨꯒ ꯕꯖꯥꯔ ꯆꯪꯉꯁꯦꯅ ꯍꯥꯏꯀꯣ ꯑꯗꯨꯒ ꯃꯣꯏꯗꯣ ꯇꯨꯝꯃ ꯂꯩꯊꯣꯛꯈ꯭ꯔꯤꯅꯦꯕ
ꯑꯁ ꯁꯅꯨꯡꯗ
ꯅꯠꯇꯦ ꯃꯈꯥ ꯃꯊꯛꯇ ꯑꯗꯨꯝ ꯇꯨꯝꯍꯜ ꯂꯩꯍꯧꯔꯦ ꯑꯗꯨꯗ ꯃꯣꯏ ꯂꯧꯕ ꯂꯥꯛꯄ ꯉꯥꯏꯔꯤꯕꯖꯥꯠꯅꯤꯡꯗꯅ ꯃꯣꯏꯗꯤ ꯒꯥꯔꯤꯗ ꯀꯨꯝꯊꯈ꯭ꯔꯦ ꯑꯩꯈꯣꯏꯅ ꯌꯣꯡ ꯍꯥꯜꯂꯤꯉꯩꯗ ꯑꯗꯒꯤ ꯑꯩꯣꯏꯁꯦ ꯀꯂꯥꯎ ꯀꯗꯥꯥꯎ ꯀꯇꯥꯎ ꯀꯂꯒꯨꯝꯗꯔꯦ ꯂ ꯐꯃ ꯋꯥꯕꯗ ꯋꯥꯕ ꯕꯗꯉ ꯁꯤꯃꯨꯛ ꯋꯥꯕ ꯑꯅꯤ ꯁꯨꯗ꯭ꯔꯦ
ꯋꯥꯈꯔꯦ
ꯇ꯭ꯋꯦꯟꯇꯤ ꯇ꯭ꯋꯦꯟꯇꯤ ꯁꯤꯛꯁꯀꯤ ꯉꯁꯤꯅ ꯑꯃꯨꯛꯀ ꯍꯦꯟꯅ ꯋꯥꯔꯦ
ꯀꯨꯡ ꯀꯦꯚꯜ ꯂꯩꯕ
ꯑꯩꯈꯣꯏ ꯌꯧꯔꯛꯄꯗ ꯁꯤꯗ ꯄꯨꯡ ꯃꯉꯥ ꯃꯈꯥꯏ ꯍꯦꯜꯂꯦ
ꯁꯤ
ꯏꯕꯦꯝꯃ ꯑꯁ ꯌꯥꯝ ꯊꯤ ꯅꯨꯡꯉꯥꯏꯇꯦ ꯍꯥꯏꯕ ꯑꯣꯖꯥꯅꯤ ꯀꯥꯏꯅꯕꯪ ꯈꯨꯡꯒꯪꯒꯤ ꯅꯨꯄꯤ ꯉꯥꯛꯛꯇ ꯃꯥꯜꯂꯦ ꯏꯁꯩꯁꯨ ꯑꯃꯠꯇ ꯊꯥꯗꯦ ꯆꯨꯞꯞ ꯆꯥꯞꯇꯅꯦ ꯍꯥꯏꯕ ꯆꯠꯂꯤꯗꯣ ꯈꯣꯏꯗꯧ ꯆꯥꯠꯅꯦ
ꯀꯩꯅ ꯍꯥꯏꯁꯤꯕꯣ ꯑꯗꯨꯃꯥꯏꯅ ꯆꯠꯂꯗꯤ ꯈꯔ ꯂꯥꯡꯗꯅ ꯈꯣꯠꯇꯅ ꯆꯠꯄ ꯀꯩꯗꯧꯒꯦꯕ
ꯍꯪꯌꯥ ꯏꯌꯥꯔꯄꯣꯔꯠ ꯍꯥꯞꯄꯦꯗꯅ ꯑꯗꯨꯗꯨꯒ ꯏꯇꯣꯝꯇ ꯑ ꯑ ꯕꯤꯗꯤꯑꯣ ꯑꯃ ꯂꯩ ꯑꯗꯨꯔꯤꯁ ꯑꯝ ꯂꯩꯕꯣ
ꯑꯥ ꯑꯥ ꯈꯪꯉꯦ ꯈꯪꯉꯦ ꯋꯥꯈꯜꯗꯗꯤ ꯃꯁꯤꯗꯩ ꯍꯣꯏ ꯍꯣꯏ
ꯇꯧꯔꯒꯅꯦ ꯑꯩꯅ ꯆꯠꯂꯤꯁꯦ
ꯍꯉꯉ ꯑꯁꯣ
ꯍ ꯌꯥꯝ ꯋꯥꯅ ꯆꯠꯂꯕ ꯑꯗꯩꯗꯤ ꯑꯩꯁꯦ ꯍꯜꯂꯛꯄꯗ ꯎꯏꯌꯦꯕꯀꯣ ꯃꯇꯥꯏ ꯊꯪꯉꯦꯕꯀꯣ ꯊꯧꯅꯥꯎ ꯃꯄꯥꯗ ꯐꯪꯗꯦꯕ ꯑꯁꯣꯝꯗ ꯐꯒꯨꯒꯦ ꯇꯧꯔꯤꯅꯦ
ꯇ ꯁꯟꯒꯤꯒꯦ ꯇꯧꯔꯤꯅꯦ ꯁꯣꯝꯗ ꯅꯍꯥꯛ ꯀꯥꯏꯅꯒ ꯇꯧꯋꯦ
ꯏꯃꯥ ꯀꯥꯏ ꯇꯧꯕꯗꯣ
ꯃꯤꯠ ꯇꯔꯥ ꯐꯥꯗꯧꯔꯤ ꯂꯩꯦꯕꯤꯗ
ꯎꯝ ꯎ
ꯃꯊꯪꯗꯗꯤꯀꯣ ꯑꯩꯈꯣꯏ ꯃꯥ ꯋꯥꯔꯤꯔꯤꯡꯕꯤꯅ
ꯁꯤꯦ ꯑꯗꯨ ꯌꯥꯝ ꯇꯟꯗ꯭ꯔꯣ ꯀꯩ ꯋꯥꯔꯤ ꯅꯨꯡꯁꯥꯟꯅꯁꯨ ꯁꯥꯟꯅꯅꯕ ꯋꯥꯔꯤꯁꯨ ꯌꯥꯝ ꯂꯥꯏꯇꯦ
ꯑꯗꯨꯅꯦ ꯋꯥꯔꯤ ꯈꯗ ꯐꯛꯆꯟꯈ꯭ꯔꯦꯕ ꯑꯁꯤ ꯋꯥꯊꯤ ꯉꯥꯡꯅꯧ ꯍꯥꯏꯔꯗꯤ ꯅꯠꯇꯦꯕ ꯍꯥꯏꯗꯤ ꯅꯣꯔꯃꯦꯜ ꯗꯦ ꯑꯝꯗꯀꯣ ꯋꯥꯊꯤ ꯉꯥꯡꯅꯧꯕꯤꯕꯒꯤ ꯍꯥꯏꯔꯗꯤ ꯑꯗꯨꯅꯦ ꯐꯔ ꯅ ꯇꯕꯨꯔ
ꯍ ꯍꯣꯏ ꯑꯣꯖꯥꯏ ꯃꯗ ꯊ ꯎꯝ
ꯎ
ꯎꯝ ꯇꯔꯥ ꯊꯥꯗꯧ ꯁꯦꯀꯦꯟꯖꯒ ꯇꯪ ꯉꯥꯏ
ꯎ ꯊꯃꯒꯦ ꯀꯣ ꯎꯝ ꯊꯃꯦꯥꯏ ꯊꯔꯒꯦ